ꯂꯣ
ꯑꯣ ꯆꯥꯛ ꯆꯥꯈ꯭ꯔꯥꯕ꯭ꯔꯣ
ꯆꯥꯛ ꯆꯥꯗ꯭ꯔꯤꯌꯦ ꯊꯣꯡꯕ ꯂꯣꯏ ꯊꯣꯡꯕ ꯂꯣꯏꯔꯒ ꯏꯔꯨꯒꯦ ꯇꯧꯕ
ꯎꯝ ꯎꯝ ꯀꯩ ꯏꯟꯖꯥꯡ
ꯗꯥꯜꯅꯦ ꯑꯌꯨꯛꯀꯤ ꯆꯤꯀꯟꯒ ꯄꯨꯟꯅ ꯀꯩꯅꯣ ꯇꯧꯃꯤꯟꯅꯕ ꯆꯥꯛ ꯊꯣꯡꯕ ꯇꯟꯗꯅ ꯅꯪꯁꯨ ꯊꯣꯡꯁꯨ ꯊꯣꯡꯕꯤꯗꯦ ꯍꯥ
ꯎꯝ ꯁꯤꯗꯁꯨ ꯎꯠꯇꯤ ꯊꯣꯡꯕꯒꯤ ꯆꯥꯕ ꯂꯣꯏꯈ꯭ꯔꯦ
ꯎꯇꯤ ꯎꯇꯤꯗꯤ ꯍꯧꯔꯛꯑꯝꯕꯅꯦ ꯆꯥꯛ ꯊꯣꯡꯕ ꯍꯟꯗ ꯌꯥꯝ ꯇꯜꯂꯦ ꯍꯥꯟꯅ ꯏꯆꯦꯒ ꯂꯩꯕꯗꯤ ꯃꯥꯅ ꯑꯗꯨꯝ ꯊꯣꯡꯕꯤꯕꯅꯦꯕ ꯂꯩꯇ꯭ꯔꯅꯤꯅ ꯑꯩ ꯑꯃꯨꯛ ꯇꯥꯔꯦ ꯅꯪꯗꯤ ꯂꯥꯛꯑꯒ ꯅꯪꯗꯤ ꯂꯥꯛꯑꯒ ꯊꯣꯡꯒꯦ ꯈꯟꯗꯦ
ꯑ‌ꯦ ꯑꯦ
ꯀꯩꯅꯣ ꯏ ꯏꯅꯦ
ꯅ‌ꯣꯏ ꯔꯦꯟ ꯃꯄꯨꯗꯨꯅ ꯌꯥꯒꯗ꯭ꯔꯣ
ꯌꯥꯅꯤ ꯑꯩꯅ ꯌꯥꯔꯦ ꯑꯗꯨ ꯑꯗꯨꯝ ꯌꯥꯔꯦ ꯑꯩꯅꯤꯅꯦ ꯔꯅꯄꯨ ꯀꯅꯥꯥ
ꯑꯩꯅꯦꯔꯦꯟ
ꯅꯪꯒꯤꯁꯦ ꯐꯝꯕ ꯆꯜꯂꯒ ꯍꯤꯞꯄ ꯆꯠꯂꯦ ꯍꯥꯏꯕꯗꯨꯅꯤꯅꯦ
ꯀꯔꯤ ꯑꯣ ꯑꯣ
ꯇꯥꯗ꯭ꯔꯣ
ꯍꯣꯏ ꯍꯣꯏ ꯑꯗꯨꯃꯥꯏꯅ ꯇꯧꯔꯦ
ꯎꯝꯦꯝꯅ ꯄꯣꯛ ꯑꯣꯜꯂꯦꯕ
ꯑ ꯑꯣꯜꯂꯕꯅꯤ ꯈꯔ ꯇꯧꯔꯛꯀꯅꯤ ꯍꯟꯗꯛꯇꯤ
ꯎꯝ
ꯇꯥꯔꯦ ꯍꯥꯏꯔ ꯆꯥꯗ꯭ꯔꯦ ꯍꯥꯏꯔ
ꯆꯥꯔꯦ ꯑꯩꯈꯣꯏꯗꯤ
ꯑꯗꯨꯗ ꯊꯕꯛ ꯂꯩꯇ꯭ꯔꯦꯅꯦ ꯇꯨꯝꯒꯗꯕ ꯉꯥꯏꯔꯦꯅꯦ
ꯎꯝ ꯋꯥꯔꯤ ꯁꯥꯔꯒ ꯑꯗꯨꯝ ꯇꯧꯔꯒ ꯉꯥꯏꯔꯦ ꯑꯗꯨꯒ
ꯅꯪ ꯅꯨꯄꯤ ꯊꯤꯈꯤꯔ‌ꯣꯏꯗ꯭ꯔ‌ꯣ
ꯏ ꯏ ꯑꯩ ꯄꯨꯟꯁꯤ ꯀꯗꯧꯔꯒꯦ
ꯅꯪꯒꯤ ꯄꯨꯁꯤꯅ‌ꯦ ꯉꯥꯏꯔꯤꯁꯦ
ꯎꯝ
ꯆꯨꯝꯗ꯭ꯔꯥ ꯅꯣꯏ ꯄꯨꯟꯁꯤꯁꯤꯒꯁꯤꯦ ꯄꯥꯝꯃꯦ ꯈꯔ ꯀꯥꯏꯕ ꯌꯥꯒꯗꯣ ꯈꯔ ꯀꯥꯏꯊꯄ ꯌꯥꯒꯗ꯭ꯔꯣ
ꯀꯔꯤ
ꯅꯪꯒꯤ ꯄꯨꯟꯁꯤꯗꯣ ꯅꯪꯒꯤ ꯄꯨꯟꯁꯤ ꯅꯨꯡꯉꯥꯏꯕ ꯏꯁꯇꯥꯏꯜꯗꯣ ꯑꯩꯒꯤꯁꯨ ꯈꯔ ꯈꯥꯏꯗꯣꯛꯄ ꯌꯥꯒꯗ꯭ꯔꯕ
ꯎꯝ ꯈꯥꯏꯗꯣꯛꯄꯤꯒꯦ ꯂꯥꯛꯑꯣ
ꯅꯍꯥꯛ ꯑꯁꯣꯝꯗꯒꯤ ꯐꯣꯟꯗꯒꯤ ꯗꯥꯏꯔꯦꯛ ꯈꯥꯏꯕꯤꯔꯛꯑꯣ
ꯅꯨꯄꯤꯒꯤ ꯄꯨꯟꯁꯤꯁꯦ ꯋꯥꯕꯅꯤꯀꯣ ꯅꯪ ꯈꯥꯡꯗꯕꯩꯅꯦ
ꯅꯪꯁꯨꯅꯦ ꯅꯨꯄꯥ ꯄꯨꯟꯁꯤ ꯋꯥ ꯅꯪ ꯈꯪꯗꯕꯩꯅ‌ꯦ ꯅꯣꯏꯅ ꯍꯦꯟꯅ ꯋꯥꯏ ꯍꯥꯏꯅ ꯈꯟꯕ꯭ꯔꯣ
ꯑꯗꯨꯅꯦ ꯆꯞ ꯃꯥꯟꯅꯩ ꯍꯥꯏꯕ
ꯅꯪ ꯆꯞ ꯃꯥꯟꯅꯩ ꯍꯥꯏꯗꯤ
ꯄꯣꯊꯥꯕ ꯐꯪꯗꯕꯅꯤ ꯅꯣꯏ ꯌꯨꯝꯒꯤ ꯊꯕꯛꯁꯤꯁꯨ ꯇꯧꯕ ꯂꯣꯏꯔꯁꯨ ꯑꯗꯨꯝ ꯇꯧꯒꯅꯤ ꯆꯥꯛ ꯏꯟꯁꯥꯡꯁꯨ ꯑꯗꯨꯝ ꯊꯣꯡ ꯆꯥꯏꯗꯅ ꯑꯗꯣ ꯁꯦꯡꯗꯣꯛꯄꯁꯨ ꯑꯗꯨꯝ ꯁꯦꯡꯗꯣꯛꯀꯅꯤ ꯌꯨꯝꯒꯤ ꯊꯕꯛ ꯑꯁꯦ ꯌꯥꯝ ꯋꯥꯕꯅꯤꯅ‌ꯦ
ꯑꯩ ꯆꯥꯛ ꯍꯤꯟꯖꯥꯡꯗꯨ ꯅꯣꯢ ꯍꯦꯔꯣꯅ ꯅꯣꯡ ꯐꯥꯗꯣꯛ ꯑꯗꯨꯝ ꯊꯣꯡ ꯌꯥꯕꯗꯕꯨ ꯍꯌꯦꯡꯋꯥꯢ ꯌꯨꯝ ꯄꯥꯜꯂꯀꯥꯟꯗ
ꯎꯝ
ꯑꯩꯗꯤ ꯊꯣꯡ
ꯑꯇꯩꯒꯅ ꯇꯧꯔꯦꯣꯏ ꯌꯥꯝ ꯇꯟꯕꯗ‌ꯣ
ꯎꯝ ꯍꯧꯖꯤꯛ
ꯇꯜꯂꯣꯏ ꯍꯌꯦꯡꯋꯥꯏ ꯍꯌꯦꯡꯋꯥꯏ ꯅꯨꯄꯤ ꯊꯤꯔꯀꯥꯟꯗꯤ ꯇꯜꯂꯣꯏ ꯍꯥꯏꯇꯥꯏ
ꯑꯁ ꯌꯥꯝ ꯅꯨꯡꯉꯥꯏꯇꯦꯍ‌ꯦ ꯍꯟꯗꯛꯁꯦ
ꯀꯩꯗꯧꯔꯒꯦ
ꯏꯆꯦ ꯑꯃ ꯌꯨꯝ ꯄꯥꯟꯈꯤꯕ ꯏꯅ‌ꯦꯒꯤ ꯃꯆꯥ
ꯅꯪ ꯅꯆꯦ ꯄꯣꯛꯃꯤꯟꯅꯕꯔꯣ
ꯑ ꯄꯣꯛꯃꯤꯟꯅꯕ ꯅꯠꯇꯦ ꯏꯃꯥꯒꯤ ꯃꯌꯥꯝꯕꯒꯤ ꯃꯆꯥ ꯑꯗꯨꯗꯤ ꯑꯗꯨꯝ ꯏꯅꯦ ꯄꯨꯄꯨ ꯊꯣꯛꯄꯅꯦꯕ
ꯎꯝ ꯀꯩꯅꯣ ꯌꯥꯝ ꯅꯨꯡꯉꯥꯏꯇꯦ ꯍꯥꯏꯗꯤ ꯑꯗꯨꯏꯅꯦ ꯀꯥꯢꯗꯩ ꯀ ꯑ ꯅꯨꯡꯉꯥꯏꯇꯦ ꯍꯥꯏꯁꯤꯕꯨ ꯌꯥꯝ ꯅꯨꯡꯁꯤꯌꯦ ꯑꯗꯨꯃꯥꯏꯅ ꯍꯥꯏ ꯅꯨꯡꯉꯥꯏꯇꯦ ꯍꯥꯏꯗꯤ ꯃꯤ ꯀꯔꯤꯒꯤꯅꯣꯅꯦ ꯅꯨꯄꯤꯗꯤ ꯁꯨꯃꯥꯏꯅ ꯇꯧꯒꯗꯕꯅꯦ
ꯇꯦ ꯍꯥꯏꯕ
ꯏꯁ ꯏꯁ
ꯍꯣꯏ ꯅꯣꯏ ꯆꯦꯁꯨ ꯆꯠꯂꯅꯤ ꯀꯨꯏꯔꯔꯣꯢ
ꯎꯝ ꯑꯁ ꯅꯨꯄꯥꯗꯣ ꯌꯥꯝ ꯑꯉꯥꯡꯅꯦꯃꯤ
ꯆꯍꯤ
ꯏꯆꯦꯗꯨꯗꯤ ꯑꯗꯨꯝ ꯆꯍꯤꯗꯨ ꯇ꯭ꯋꯦꯟꯇꯤ ꯀꯨꯟꯒ ꯃꯄꯥꯟꯒꯨꯝꯕ ꯁꯨꯔꯝꯃꯅꯦꯕ
ꯎꯝ
ꯑꯗꯨꯒ ꯅꯨꯄꯥꯗꯨꯅ ꯀꯨꯟꯃꯔꯤ ꯀꯨꯟꯃꯔꯤꯒꯨꯝꯕ ꯁꯨꯔꯅꯤ
ꯀꯩꯅꯣ ꯌꯥꯝ ꯑꯉꯥꯡ ꯑꯣꯏꯅ ꯀꯃꯥꯏꯟ ꯇꯧꯕꯅꯣ ꯗꯨꯕꯨ
ꯈꯪꯗꯦ ꯃꯤ ꯅꯨꯡꯁꯤꯅꯔꯗꯤ ꯅꯨꯡꯁꯤꯅꯔꯦꯗꯅ
ꯂꯞ ꯏꯁ ꯕ꯭ꯂꯥꯏꯟ ꯍꯥꯏꯕꯗꯣ ꯅꯣꯏ ꯆ‌ꯦ ꯇꯥꯈ꯭ꯔ‌ꯦꯅꯤ ꯑꯗꯨ ꯅꯨꯡꯁꯤꯅꯔꯗꯤ ꯀꯩꯁꯨ ꯀꯥꯏꯗ‌ꯦꯗ ꯑꯉꯥꯡ ꯑꯣꯏꯔꯒꯁꯨ ꯒ꯭ꯌꯥꯟ ꯇꯥꯔꯗꯤ ꯑꯗꯨꯝ ꯐꯩꯅꯥ
ꯎꯝ
ꯐꯤ ꯅꯠꯇ꯭ꯔꯥ
ꯃꯥꯅ‌ꯦ ꯃꯥꯟ ꯑꯁ ꯌꯥꯝ ꯂꯥꯡꯉꯤꯗ ꯑꯩꯈꯣꯏꯁꯦ ꯂꯥꯡꯗꯕ꯭ꯔꯣ
ꯇꯥꯗ ꯇꯥꯗꯦ ꯑꯗꯨꯃꯥꯏꯅ ꯂꯥꯡꯕꯒ ꯈꯔ ꯆꯠꯊꯣꯛꯑ ꯂꯥꯡꯉꯗꯤ
ꯎꯝ
ꯑꯁ ꯏꯔꯨꯕꯁꯦ ꯇꯜꯂꯦꯗ ꯕꯣꯜꯅ ꯁꯥꯟꯅꯔ ꯍꯨꯃꯥꯡꯒ ꯊꯣꯛꯄꯅ ꯏꯔꯨꯗ꯭ꯔꯤ
ꯅꯪ ꯕꯣꯜ ꯁꯥꯟꯅꯕ ꯆꯠꯄ꯭ꯔꯥ
ꯑꯥ ꯍꯟꯗꯛ ꯕꯣꯠ ꯀꯟꯅ ꯇꯧꯔꯤꯌ‌ꯦ ꯇꯝꯃꯤꯌꯦ ꯕꯣꯜ ꯍꯩꯇꯕꯅꯤꯅ ꯌꯨꯝ ꯍꯜꯂꯀꯥꯟꯗ ꯑꯩꯈꯣꯏꯒꯤ ꯑꯏ ꯄꯣꯠꯅꯤ ꯑꯩꯅ ꯅꯅꯤ
ꯎꯝ ꯎꯝ ꯎꯝ
ꯍꯥꯟꯅꯗꯤ ꯇꯧꯗꯦꯕꯀꯣ ꯍꯥꯏꯕꯗꯤ ꯕꯣꯜ ꯕ‌ꫭꯜ ꯕꫭꯜ ꯁꯥꯟꯅꯕ ꯍꯩꯇꯦꯕ ꯍꯟꯗꯛꯇꯤ ꯃꯣꯏꯅ ꯈꯟꯕꯅꯥ ꯑꯃꯥ ꯇꯧꯊꯣꯛꯄꯅꯥ ꯑꯃꯥ ꯇꯧꯔꯅꯤ
ꯎꯝ ꯑꯁ ꯑꯉꯥꯡꯁꯤꯡꯁ‌ꯦ ꯌꯥꯝ ꯂꯥꯡꯉꯅꯤꯍ‌ꯦ ꯑꯩꯅꯥ ꯑꯩꯗꯤ ꯀꯥ ꯊꫭꯉꯥꯟꯅꯥ ꯂꯩꯗꯤ ꯂꯩꯕꯅꯦꯕ
ꯎꯝ ꯈꯜꯂꯒꯥ ꯂꯩ ꯏꯁ ꯏꯔꯨꯗꯕꯤ ꯇꯨꯝꯃꯁꯤꯔꯥ ꯈꯪꯗꯦ
ꯎꯝ ꯅꯥꯍꯥꯟꯗꫭ ꯎꯝ ꯑꯗꯨꯔꯣꯝꯗ ꯂꯥꯛꯑꯗꯤ ꯅꯉꯣꯟꯗꯁꯨ ꯆꯥꯡꯉꯛꯒ‌ꯦ ꯈꯟꯕꯅꯦꯕ ꯑꯗꯨ ꯑꯗꯨꯔꯣꯝꯗ ꯂꯥꯛꯇ꯭ꯔꯥꯕꯒꯤ ꯑꯗꯨꯝ ꯆꯥꯡꯗ꯭ꯔꯦꯕ ꯑꯣ
ꯄꯤꯗ‌ꯦ ꯆꯪꯉꯛꯈ꯭ꯔꯦ ꯀꯔꯤ ꯄꯤꯖꯒꯦ ꯍꯥꯏꯅ ꯑꯩꯒꯤ ꯑꯦ ꯅꯪꯪꯅꯦ ꯅꯪꯅꯦ ꯍꯥ ꯅꯪꯅ‌ꯦ ꯇꯧ ꯑꯩꯗꯤ ꯀꯩꯁꯨ ꯇꯧꯔꫭꯏꯌ‌ꯦ ꯑꯩꯗꯤ ꯒ꯭ꯌꯥꯟ ꯇꯥꯔꯔꯕꯅꯦ ꯆꯁ ꯆꯥꯛ ꯏꯁꯤꯡ ꯏꯁꯤꯡ ꯂꯩꯔꯥ ꯆꯥꯔꯒ‌ꯦ ꯗꯥꯏꯔ‌ꯦꯛ ꯄꯤꯊꯛꯇ꯭ꯔꯥꯖꯨ
ꯑ ꯍꫭꯏꯗ ꯏꯁꯤꯡ ꯑꯣꯏꯅ ꯐꯩꯗ ꯍꯥ
ꯀꯔꯤꯅꯣ ꯆꯩ ꯆꯥꯒꯅꯤ
ꯀꯔꯤꯅꯣ ꯑꯣ
ꯐꯨꯔꫭ
ꯀꯔꯤ ꯍꯥꯏꯕ꯭ꯔꯣ
ꯑꯩ ꯑ ꯅꯨꯄꯤ ꯅꯨꯄꯤ ꯑꯁ ꯐꯨꯗ ꯀꯔ‌ꯦꯗꯅꯥ ꯅꯪ ꯅꯪꯉꯣꯟꯗ ꯑꯣꯏꯅ ꯐꯨꯔꯖꯤꯔꯥ ꯈꯪꯗ‌ꯦ
ꯑꯁ ꯑꯁ ꯑꯁ ꯀꯃꯥꯏꯅꯥ ꯐꯨꯗꯣꯏꯅꯣ ꯑꯩꯁꯦ
ꯐꯨꯗꫭꯏꯅꯦ ꯆꯩ ꯑꯆꯧꯕ ꯂꯧꯔꯒꯅꯦ ꯑꯩ ꯄꯥꯡꯒꯟ ꯌꯥꯝ ꯐꯕꯅꯦ ꯅꯪ ꯈꯪ ꯦ ꯃꯥꯂ
ꯎꯝ ꯌꯥꯏꯌꯦ ꯌꯥꯏꯌ‌ꯦ ꯀꯩꯁꯨ ꯀꯥꯏꯗꯦ ꯐꯨꯔꯁꯨ
ꯎꯝ ꯐꯨꯗ꯭ꯔꯤꯉꯩꯗ ꯍꯥꯟꯅ ꯀꯔꯧꯕ ꯃꯥꯂꯦ ꯅꯪꯒꯤ
ꯑꯁꯦꯡꯕꯥ ꯀꯛꯒꯟꯕꯅꯤ ꯑꯩꯗꯤ
ꯎꯝ ꯑꯗꯨꯅ‌ꯦ ꯑꯩꯗꯤꯣꯡ ꯑꯩꯅ ꯐꯣꯡꯒꯕꯅꯦ ꯅ ꯀꯧꯉꯝꯕ ꯅꯨꯡꯇꯤꯒꯤ ꯀꯥꯛꯇꯣꯏꯅꯦ ꯅꯪꯉꯤꯁꯦ
ꯑꯩꯗꯤꯀꯣ ꯅꯪꯅ ꯆꯩꯔꯁꯨ ꯑꯗꯨꯝ ꯀꯞꯈ꯭ꯔꯅꯤꯗꯤ
ꯑꯁꯦꯡꯕꯅꯦ
ꯅꯪ ꯅꯪ ꯅꯨꯡꯇꯤꯒꯤ ꯀꯞꯄ ꯃꯥꯜꯂꯦ ꯅꯪꯒꯤꯁꯦ ꯑꯌꯨꯛꯇ ꯑꯃ ꯅꯨꯡꯊꯤꯟꯗ ꯑꯃ꯫
ꯎꯝ꯫
ꯑꯩ ꯆꯠꯊꯣꯛ ꯆꯠꯊꯣꯛꯇ꯭ꯔꯗꯤ ꯅꯨꯡꯊꯤꯟꯗꯁꯨ ꯑꯃ
ꯑꯩꯗꯤ ꯎꯝ꯫ ꯂꯝꯒꯨꯝꯕ ꯑꯗꯨꯝ ꯌꯦꯡꯕ ꯀꯥꯟꯗꯁꯨ꯫ ꯅꯨꯡꯁꯤꯔꯗꯤ ꯑꯗꯨꯝ ꯀꯞꯈ꯭ꯔꯦꯕ ꯑꯩꯗꯤ ꯑꯗꯨꯒ ꯃꯤꯅ ꯀꯞꯄ ꯎꯔꯁꯨꯀꯣ ꯑꯗꯨꯝ ꯀꯞꯈ꯭ꯔꯅꯤ ꯑꯩꯗꯤ꯫
ꯑꯩꯗꯤꯕ ꯃꯤ ꯀꯞꯄ ꯎꯔꯁꯨ ꯅꯣꯛꯇꯣꯏꯅꯤ ꯑꯗꯨꯒ ꯃꯤꯅ ꯐꯤꯂꯝꯗꯁꯨ ꯊꯋꯥꯏ ꯅꯨꯡꯉꯥꯏꯗꯁꯨ ꯅꯣꯛꯇꯣꯏꯅꯤ꯫ ꯑꯗꯨꯝ ꯅꯣꯛꯇꯣꯢꯅꯦ꯫
ꯎꯝ꯫ ꯗꯨꯅ ꯐꯩꯗ ꯁꯥꯎꯔꯀꯥꯟꯗꯁꯨ ꯅꯣꯛꯀꯅꯤ꯫
ꯁꯥꯎꯔ ꯀꯥꯟꯗ ꯁꯨꯅꯣꯛ ꯅꯣꯑꯣꯢ ꯑꯗꯨꯗꯤ꯫ ꯑꯩꯗꯤ ꯃꯤꯅ ꯅꯨꯉꯥꯢꯇꯕꯀꯥꯟꯗ ꯇꯕꯀꯥꯟꯗ ꯅꯣꯏꯅ ꯀꯞꯄꯦꯗꯅ ꯑꯩꯗꯤ ꯀꯞꯄꯣꯏꯕ ꯅꯣꯛꯀꯅꯤ꯫
ꯈꯠꯅꯕ ꯀꯥꯟꯗꯁꯨ ꯑꯗꯨꯝ ꯅꯣꯛꯇꯣꯏꯔ ꯍꯥꯏꯁꯦ
ꯈꯠꯅꯕ ꯀꯥꯟꯗ ꯈꯟꯅꯕꯅꯦ ꯐꯨꯅꯕꯅꯦ꯫
ꯎꯝ꯫
ꯑꯅ ꯐꯨꯅ ꯀꯥꯟꯗ ꯃꯣꯏꯅ ꯀꯥꯞꯄꯗ ꯌꯦꯡꯉ ꯅꯣꯛꯇꯣꯏꯅꯦ꯫ ꯅꯣꯛꯑꯒ ꯐꯨꯗꯣꯢꯅꯦ꯫
ꯖꯥꯠ ꯖꯥꯠꯅꯤꯗ꯫
ꯅꯣꯛꯑꯒ ꯑꯗꯨꯝ ꯐꯨꯗꯣꯏꯕ ꯐꯥꯒꯤ ꯃꯥꯜꯂꯅꯤ ꯑꯗꯨꯗꯤ
ꯍꯥꯥ ꯍꯥ꯫ ꯐꯥꯒꯤ ꯐꯥꯒꯤꯗ ꯑꯗꯨꯝ ꯐꯨꯔꯒ ꯅꯣꯛꯔꯒ ꯇꯧꯗꯣꯏꯅꯦ ꯅꯪꯉꯣꯟꯗ ꯀꯔꯤꯅꯣ꯫
ꯏꯁ ꯌꯥꯝ ꯄꯛꯇꯤꯌꯦ꯫
ꯅꯪ ꯃꯇꯧ ꯇꯝꯕꯤꯕꯅꯤ ꯀꯩꯅꯣ꯫
ꯁꯟꯗꯦꯗ ꯁꯤꯔꯣꯒꯨꯝꯕ ꯆꯥꯗꯕ꯭ꯔ꯫
ꯃꯔꯛ ꯃꯔꯛꯇ ꯆꯥꯏꯌꯦ ꯑꯗꯣ ꯍꯟꯗꯛꯇꯤ ꯆꯥꯗꯦ ꯑꯩꯈꯣꯏ ꯏꯃꯥꯟꯅꯕꯤꯁꯤꯡꯒꯁꯨ ꯄꯨꯟꯗꯕꯅꯤꯅ꯫
ꯀꯩꯗꯧꯔꯒꯦ ꯅꯪꯒ ꯄꯨꯟꯗ꯭ꯔꯤꯁꯦ꯫
ꯃꯁꯤ ꯍꯥꯞꯇꯥꯥꯁꯦ
ꯎꯝ
ꯑꯩꯈꯣꯏ ꯈꯨꯟꯒꯤ ꯅꯨꯄꯤ ꯑꯅꯤ ꯌꯨꯝ ꯄꯥꯟꯕ ꯋꯥꯅꯤꯗ
ꯎꯝ ꯑꯍꯨꯝ ꯁꯨꯅꯕ ꯅꯪꯁꯨ ꯆꯦꯜꯂꯣ ꯉꯁꯤ
ꯑꯗꯨꯁꯨ ꯏꯆꯦ ꯑꯃꯒꯤ ꯃꯃꯥꯟꯅꯕꯤꯅꯦꯕ ꯏꯆꯦ ꯑꯃꯒꯤ ꯃꯃꯥꯟꯅꯕꯤ ꯁꯤ ꯍꯥꯟꯅ ꯆꯦꯟꯒꯅꯤꯗꯅ ꯍꯥꯟꯅ ꯆꯦꯟꯕꯩ ꯇꯨꯗ ꯏꯆꯦꯁꯦ ꯑꯃꯨꯛ ꯆꯦꯟꯒꯅꯤ
ꯎ ꯑꯗꯨꯅꯦ ꯑꯍꯨꯝ ꯑꯍꯨꯝ ꯁꯨꯅꯕ ꯅꯪꯁꯨ ꯆꯦꯟ ꯂꯣꯕ
ꯑꯣ ꯑꯣ ꯑꯣ ꯇꯦꯟꯅꯁꯤꯔꯣꯑꯣ ꯑꯗꯨꯗꯤ
ꯌꯦꯂꯁꯨ ꯂꯥꯛꯎꯔ‌ꯣ ꯍꯥ
ꯉꯁꯤꯔꯣ
ꯍ‌ꯣꯏ
ꯉꯁꯤ ꯅꯠꯇꯗꯤ ꯍꯌꯦꯡ ꯑꯃꯨꯛ ꯑꯣꯏꯔꯗꯤ
ꯑꯗ ꯉꯁꯤ ꯍꯞꯇꯥ ꯃꯤ ꯑꯍꯨꯝ ꯃꯤ ꯑꯍꯨꯝ ꯁꯨꯅꯕ ꯍꯥꯏꯕꯅꯦ ꯑꯩ ꯍꯥꯏꯕꯗꯤ
ꯎꯝ
ꯆ‌ꯦꯜꯂꯁꯤꯔꯣ
ꯑꯗꯣ ꯅꯪ ꯂꯧꯕ ꯂꯥꯛꯑꯣꯅꯦ
ꯂꯥꯛꯀꯦ ꯌꯥꯏꯀꯣ
ꯎꯝ ꯎꯝ